ꯍꯜꯂꯣ ꯇꯕ꯭ꯔꯣ
ꯇꯌꯦ ꯇꯌꯦ ꯀꯩꯗꯧꯔꯤꯅꯣ ꯑꯁ ꯀꯩꯁ ꯇꯧꯔꯤꯗ ꯁꯨꯝ ꯂꯩ
ꯀꯅꯥ ꯀꯅꯥ ꯂꯩꯗ ꯅꯥꯏꯇ
ꯑ ꯏꯇꯅꯤꯗ
ꯅꯣꯏ ꯑꯝ ꯅꯌꯥꯝꯕ ꯑꯩꯈꯣꯏꯗꯤ
ꯑꯝꯕꯈꯣꯏꯅꯦ ꯃ ꯈꯥꯇ ꯂꯩ
ꯑꯣ ꯅꯪꯅ ꯃꯊꯞꯛꯇ
ꯄꯥꯏꯈꯠꯄ ꯎꯝ
ꯑꯗꯥ ꯑꯦ ꯑꯩꯈꯣꯏꯗꯥꯎꯈꯣꯏ ꯂꯩꯕ꯭ꯔꯥꯗꯣ
ꯂꯩꯩ ꯁꯀꯇꯥꯕꯣ ꯃꯥꯔ
ꯑꯣ ꯑꯣ ꯍꯧꯖꯤꯛ ꯅꯨꯡꯊꯤꯟꯒꯤꯔꯣ ꯀꯔꯤꯔꯣ ꯊꯦꯡꯉꯦꯍꯦ
ꯑꯧ ꯅꯣꯏ ꯀꯥꯗ ꯂꯩꯕ ꯃꯥꯜꯂꯦ
ꯑꯣ
ꯎꯝ ꯅꯪꯗꯤ ꯄꯨꯡ ꯀꯌꯥꯗ ꯌꯨꯝ ꯌꯧꯒꯦ ꯄꯨꯡ ꯀꯌꯥꯗ ꯌꯧꯒꯦ ꯑ
ꯑꯩꯈꯣꯏꯗꯣ ꯑꯩ ꯆꯠꯄꯗꯣ ꯁꯀꯣꯠ ꯌꯥꯎꯗꯦꯕ ꯁꯀꯣ ꯌꯥꯎꯗꯣꯁꯨ ꯆꯄꯅꯤ
ꯀꯣꯠ ꯆꯠꯠꯇ ꯄꯨꯔꯅꯁꯦ
ꯊꯦꯡꯅ ꯆꯠꯂꯦ ꯊꯦꯡꯅ ꯄꯤꯕꯒꯤꯀꯣ ꯑꯩꯈꯣꯏ ꯀꯁꯤ ꯃꯣꯏꯗꯣ ꯑꯃꯨꯛ ꯏꯝꯐꯥꯜꯗ ꯀꯨꯝꯒꯅꯤ ꯍꯥꯏꯕꯒꯤ ꯑꯗꯨꯝ ꯑꯦꯁꯣꯔꯠ꯭ ꯌꯥꯎꯗꯕꯤ ꯆꯠꯈ꯭ꯔꯦꯕ ꯑꯃꯨꯛ ꯂꯥꯛꯀꯅꯤ ꯍꯥꯏꯅ
ꯏꯆꯦ ꯍꯣꯏꯒ ꯆꯠꯃꯤꯟꯅꯕ꯭ꯔꯥ
ꯆꯠꯃꯤꯟꯅꯗꯦꯕ ꯑꯗꯨꯕꯨ ꯃꯣꯏꯗꯣ ꯑꯩꯈꯣꯏꯒꯤ ꯑꯥ ꯀꯩꯅꯣ ꯑꯩꯈꯣꯏꯒꯤ ꯃꯅꯤꯡꯗ ꯑꯗꯨꯝ ꯆꯠꯄꯅꯦ ꯂꯥꯛ ꯂꯥꯛꯔꯝꯅꯤ ꯃꯣꯏꯁꯨ ꯌꯧꯔꯝꯅꯤ ꯍꯥꯏꯕ
ꯁꯦ ꯄꯨꯡ ꯀꯌꯥꯗꯅꯣꯗꯤ ꯈꯪꯗꯦ ꯌꯧꯗꯧꯔꯦꯗꯤ ꯍꯥꯏ
ꯑꯣ ꯊꯦꯡꯗꯤ ꯊꯦꯡꯉꯦꯀꯣ ꯈꯔ ꯉꯥꯏꯔꯒ
ꯂꯝꯕꯤꯗꯤ ꯆꯠꯊꯣꯛ ꯆꯠꯁꯤꯟ ꯅꯨꯡꯉꯥꯏꯕ꯭ꯔꯣ ꯀꯃꯥꯏ ꯇꯧꯒꯦ
ꯎꯝ ꯃꯣꯏꯗꯣ ꯑꯗꯨꯝ ꯂꯩꯗ ꯐ꯭ꯔꯤ ꯇꯧꯔꯒ ꯀꯩꯁꯨ ꯑꯝ ꯇꯧꯗꯕꯒꯨꯝꯅ ꯑꯗꯨꯝ ꯂꯩꯗ
ꯃꯣꯏꯁꯨ ꯀꯤꯔꯃꯥꯜꯂꯦꯅꯦ
ꯆꯥꯅꯤꯡꯉꯥꯏ ꯂꯩꯔꯝꯃꯣꯢꯗ ꯃꯣꯏꯗꯤ
ꯌꯨꯝ ꯌꯧꯕꯅꯤꯅ ꯅꯨꯡꯉꯥꯏꯔꯦꯅꯦ
ꯅꯨꯡꯉꯥꯏꯔꯦ ꯑꯗꯨꯕꯨꯀꯣ ꯌꯨꯝ ꯌꯥꯎꯔꯒꯀꯣ ꯌꯨꯝ ꯆꯪꯉꯀꯥꯟꯗ ꯑꯁ ꯅꯨꯄꯤ ꯂꯩꯇꯕꯒꯤ ꯌꯨꯝ ꯈꯨꯃꯣꯖꯤ ꯗꯤ ꯂꯣꯏꯔꯦ ꯌꯨꯝ ꯃꯣꯠꯄꯗꯣ ꯇꯧꯗ꯭ꯔꯒ ꯍꯧꯖꯤꯛ ꯑꯃꯨꯛ ꯏꯆꯦꯒꯤ ꯌꯨꯝꯗꯨ ꯂꯥꯛꯄ꯫
ꯀꯣꯛ ꯉꯥꯎ ꯇ꯭꯭ꯔꯣ ꯒꯔꯤ ꯊꯣꯡꯕꯗ
ꯈꯔ ꯑꯥ ꯊꯨꯅ ꯆꯠꯄꯒꯤꯀꯣ ꯑꯁꯤ ꯎꯝ ꯄꯣꯡꯔꯦꯡꯂꯣꯡ ꯑꯗꯨ ꯑꯗꯨ ꯌꯧꯔꯀꯥꯟꯗ ꯑꯗꯨꯒꯤ ꯂꯝꯕꯤꯗꯣ ꯖꯤꯛ ꯖꯥꯛ ꯑꯣꯏꯌꯦꯅ ꯑꯗꯨꯒꯤ ꯑꯁ ꯑꯣꯛꯀꯦ ꯇꯧꯕ ꯑꯩꯗꯣ ꯑꯁ ꯑꯣꯛꯅꯤꯡꯉꯦꯍꯦ ꯍꯥꯏꯔꯒ ꯀꯔꯤꯗ ꯈꯥꯝꯔꯒ ꯀꯩꯅꯣ ꯇꯧꯔꯒ ꯆꯥꯛꯁꯨ ꯆꯥꯗꯦ ꯀ꯭ꯔꯤꯁꯨ ꯆꯥꯗꯕꯒꯤꯀꯣ
ꯎꯝ
ꯆꯥꯗꯕꯤꯗ ꯆꯠꯂꯒ ꯆꯞ
ꯅꯣꯏ ꯃꯤ ꯊꯟꯕ꯭ꯔꯥ꯫ ꯒꯔꯤꯗꯨꯗ
ꯑꯍꯨꯝ ꯈꯛꯇꯅꯦ ꯃꯣꯏꯒꯤ-ꯃꯣꯏꯒꯤ ꯃꯅꯦꯒ ꯑꯩꯒꯥ ꯗ꯭ꯔꯥꯏꯕꯔ ꯎꯝ
ꯑꯁ
ꯂꯥꯛꯄꯗꯨꯗꯤ ꯑꯩꯈꯣꯏ ꯑꯅꯤ ꯈꯛ ꯇ ꯂꯥꯛꯄꯅꯦꯕꯥ ꯏꯝꯐꯥꯜꯗꯒꯤꯀꯣ ꯑꯗꯨꯒ ꯑꯁꯤ ꯀꯩꯁꯥ ꯃꯕꯤꯗ ꯃꯥꯒꯤ ꯃꯅꯦꯗꯣ
ꯎꯝ
ꯑꯃꯨꯛ ꯌꯥꯎꯕ꯫
ꯎꯝ ꯌꯦꯁꯨ ꯑꯗ ꯑꯗ ꯅꯣꯏ ꯄꯨꯡ ꯀꯌꯥꯗ ꯆꯠꯒꯦ ꯑꯌꯨꯛꯀ ꯑꯁꯤꯗꯒꯤ꯫
ꯑꯥ ꯐꯥꯏꯚ ꯍꯦꯜꯂꯝꯃꯨꯅꯤ ꯅꯣꯡꯁꯨꯨ ꯆꯨꯋꯦ ꯑꯗꯨꯒ ꯅꯣꯡ ꯆꯨꯕꯒꯤ ꯑ ꯒ꯭ꯌꯥꯁꯁꯨ ꯗꯗꯥ ꯑꯩꯈꯣꯏꯅꯤꯅ ꯑꯗꯨꯝ ꯈꯨꯅ ꯑꯗꯨꯝ ꯊꯥꯡꯃꯒꯤ ꯑꯁ
ꯈ꯭ꯔ ꯋꯥꯌꯦꯕꯥ ꯎꯝ꯫ ꯈꯣꯡꯅ ꯆꯠꯄꯅꯦꯕ ꯑꯗꯨ꯫
ꯑꯩꯅ ꯈꯔ ꯉꯜꯂꯤꯅꯦ ꯑꯗꯨꯗꯤ꯫
ꯅꯪꯁꯨ ꯈꯣꯡꯅ ꯂꯥꯛꯄ꯭ꯔꯣ꯫
ꯑꯩ ꯒꯥꯔꯤ ꯊꯤꯟꯕꯅꯦ ꯑꯥ ꯀꯩꯊꯦꯜ ꯀꯩꯅꯣꯗꯐꯥꯎ ꯑꯥ ꯉꯥꯏ ꯅꯥꯏꯗꯅ ꯒꯥꯔꯤꯁꯤꯡꯗꯣ ꯑꯥ ꯑꯥꯗ ꯑꯗꯨ ꯐꯥꯎ ꯊꯦꯡꯕꯅꯦ ꯒꯥꯔꯤ ꯃꯆꯥꯥꯗ꯫
ꯎꯁꯨ ꯎꯗꯦ ꯑꯗꯨꯗꯤ꯫
ꯑꯩꯁꯨ ꯎꯗꯦꯅ ꯅꯣꯏꯕꯨ꯫
ꯌꯝ ꯇꯜꯂꯦ ꯑꯌꯨꯛꯇꯣ ꯑꯁ ꯅꯣꯡ ꯈꯂꯛ ꯈꯔ ꯆꯨꯕꯗꯣ꯫
ꯑ ꯑꯩ ꯂꯥꯛꯞꯄ ꯀꯥꯟꯗꯤ ꯈꯔ ꯌꯥꯝ ꯆꯨꯈ꯭ꯔꯦ ꯊꯦꯡꯅ ꯂꯥꯞꯄꯒꯤ꯫ ꯑꯁ ꯑꯩꯈꯣꯏ ꯈꯨꯨꯟ꯫ ꯁꯨ ꯌꯥꯝ ꯁꯥꯏꯌꯦ ꯍꯧꯖꯤꯛꯀꯥꯟꯁꯦ ꯀꯔꯤ ꯇꯧꯕꯤꯔꯣ ꯋꯦꯗꯔꯗꯣ ꯀ꯭ꯂꯥꯎꯗꯤ ꯑꯣꯏꯌꯦ ꯑꯗꯨꯕꯨ ꯑꯁ ꯃꯝꯃꯦ ꯑꯗꯨꯒ꯫ ꯁꯥꯕꯨꯗꯤ ꯂꯣꯏꯔꯦꯀꯣ꯫
ꯅꯣꯡ ꯆꯨ ꯍꯜꯂꯣ ꯅꯣꯡ ꯆꯨ ꯍꯜꯂꯣ ꯆꯨ ꯍꯟꯕ ꯍꯩꯕ꯭ꯔꯣ꯫
ꯑꯗꯨꯗꯅ ꯈꯔ ꯅꯨꯡꯉꯥꯏꯍꯦ ꯏꯪꯂꯤ꯫ ꯑꯁꯤꯗꯗꯤ ꯂꯣꯏꯔꯦꯕꯣ꯫ ꯅꯣꯡ ꯉꯁꯥꯏ ꯆꯨꯔꯧꯅꯤ ꯅꯣꯡꯗꯤ ꯅꯨꯡꯉꯥꯏꯇꯦꯕꯣ꯫
ꯑꯗꯨ ꯅꯪ ꯀꯩꯗꯧꯉꯩ ꯑꯃꯨꯛ ꯀꯨꯝꯗꯣꯏꯕ꯫
ꯈꯪꯗꯦ ꯈꯪꯗ꯭ꯔꯤꯌꯦ ꯍꯧꯖꯤꯛ꯫
ꯌꯥꯝ ꯀꯣꯏꯅ ꯆꯠꯇꯨꯅꯦ
ꯀꯨꯏꯗꯤ ꯀꯨꯏꯔꯣꯏꯗ
ꯀꯔꯤꯒꯤ ꯆꯠꯄꯅꯣꯅꯦ ꯁꯨꯝ ꯁꯨꯝ ꯌꯨꯝ꯫ ꯌꯨꯝ ꯂꯥꯛꯅꯤꯡꯕꯒꯤ ꯌꯨꯝ ꯆꯠꯄ꯭ꯔꯥ꯫
ꯎꯝ꯫ ꯑꯩꯒꯤ ꯍꯨꯏꯗꯣ ꯈꯔ ꯌꯥꯝ꯫
ꯑꯁ ꯑꯉꯥꯡ ꯑꯉꯥꯡ ꯃꯆꯥꯥꯗꯧꯅ ꯌꯨꯝꯕꯨ ꯇꯝꯅꯤꯡꯕꯩ ꯌꯥꯎꯔꯗꯤ
ꯎꯝ ꯅꯣꯏꯁꯨ ꯆꯠꯅꯤꯡꯗꯨꯗꯤ ꯃꯔꯛ ꯃꯔꯛꯇ
ꯆꯠꯅꯤꯡꯗꯦꯗ ꯆꯠ ꯅꯤꯡꯗꯦꯗ
ꯀꯩ ꯏꯟꯖꯥꯡ ꯆꯥꯒꯦ
ꯉꯁꯤꯗꫭ ꯍꯋꯥꯏꯒ ꯆꯥꯏ ꯍꯋꯥꯏ ꯆꯥꯏ
ꯑꯣ ꯅꯣꯏꯒꯤ ꯏꯆꯦꯒꯤ ꯃꯅꯥꯎꯅꯨꯄꯥ ꯑ ꯃꯥꯒꯤ ꯃꯆꯥꯁꯨ ꯂꯩꯔꯤꯕ꯭ꯔꫭ
ꯎꯝ
ꯃꯊꯟꯅ ꯃꯊꯟꯅꯥ ꯂꯩꯕ ꯅꯨꯡꯉꯥꯏꯔꯝ ꯃꯔꯣꯏ
ꯏꯁ ꯁꯨꯝ ꯁꯥꯟꯅꯕꯅꯤꯗ ꯐꯣꯟ ꯀꯩꯅꯣ ꯑꯃꯁꯨ ꯂꯩꯕꯅꯤꯅ
ꯑꯣ ꯑꯣ ꯑꯣ ꯃꯣꯏ ꯗꯗꯥꯗꯤ ꯆꯈ꯭ꯔꯦ ꯑꯃꯨ ꯀ
ꯊꯤꯟꯕ
ꯑꯣ
ꯍꯧꯖꯤꯛꯇꯤ ꯃꯊꯟꯗ ꯑꯣꯏꯔꯦ ꯌꯨꯝꯗ ꯑꯣꯏꯕꯅꯤꯅ ꯏꯁꯤꯡꯗꯤ ꯅꯨꯡꯉꯥꯏꯔꯝꯕ ꯒꯅꯤꯅꯦ ꯇꯥꯕ꯭ꯔꫭ
ꯂꯩꯇꯕꯒꯤ ꯎꯝ ꯀꯩꯅꯣ ꯈꯔ ꯏꯆꯤꯛ ꯆꯤꯛꯔꯝꯒꯅꯤꯀꯣ
ꯑꯥ ꯑꯁ ꯈꯔ ꯀ ꯅꯠꯇꯦ ꯌꯥꯝ ꯆꯤꯛꯏ
ꯑꯅꯤ ꯃꯔꯤ ꯃꯉꯥ ꯆꯥ ꯗꫭ
ꯁꯥꯏ ꯑꯌꯨꯛ ꯑꯩ ꯍꯜꯂꯛ ꯄꯗ ꯑꯦ ꯌꯨꯝꯕꯨꯗꯨꯅ ꯍꯪꯉꯤꯅꯦ ꯃꯕꯥꯅꯤ ꯀꯔꯤꯒꯤꯅꯣ ꯂꯩꯃꯤꯟꯅꯔꯒ ꯇꯣꯉꯥꯟ ꯇꯣꯉꯥꯟ ꯆꯠꯈꯤꯕꯗꯣ ꯍꯪꯉꯤ
ꯑꯗꯨꯅꯪ ꯀꯃꯥꯏ ꯈꯨꯕꯤꯕ꯭ꯔꯥ
ꯒꯥꯔꯤ ꯇꯣꯉꯥꯟꯕꯥꯟꯕꯒꯤꯅꯦ ꯍꯥꯏꯌꯨ ꯌꯥꯗ꯭ꯔꯅꯦ
ꯃꯥꯁꯨ ꯅꫭꯛꯔꯒ ꯂꯩ
ꯃꯣꯔꯅꯤꯡꯗꯨꯀꯣ ꯑꯁ ꯎꯝ ꯑꯁꯤ ꯀꯩꯅꯣ ꯑꯩꯈꯣꯏ ꯑ ꯒꯥꯔꯤ ꯉꯥꯏꯕ ꯃꯐꯝꯗꯣ ꯂꯥꯛ ꯀꯥꯟꯗ ꯑꯩꯗꫭ ꯃꯣꯔꯅꯤꯡꯗ ꯑ ꯀꯩꯅꯣ ꯅꯝꯕꯔ ꯇꯨꯁꯨ ꯇꯧꯗꯕ ꯑꯗꯨꯒ ꯑꯗꯨꯗ ꯂꯥꯛꯑꯀꯥꯟꯗ ꯑꯩꯒꯤ ꯄꯨꯛꯗꯣ ꯅꯥꯈ꯭ꯔꯦ ꯑꯗꯨꯒ ꯅꯝꯕꯔ ꯇꯨ ꯇꯥꯎꯅꯤꯡꯕꯗꯣ ꯈꯔ ꯉꯥꯏꯌꯦ ꯒꯥꯔꯤꯗ ꯆꯠꯀꯦꯔꯥ ꯍꯥꯏꯔꯒ ꯉꯥꯏꯔꯝꯕ ꯑꯗꯨꯒ ꯆꯥꯖꯗꯕꯒꯤꯀꯣ ꯉꯥꯏꯕ ꯈꯥꯡꯕ ꯉꯝꯗ꯭ꯔꯒ ꯍꯅꯨꯕꯤ ꯑꯃ ꯀꯩꯅꯣ ꯍꯤꯟꯖꯥꯡ ꯌꯣꯜꯂꯒ ꯂꯩꯔꯝꯕ ꯑꯗꯨꯗ ꯍꯥꯏꯔꯒ ꯑꯁꯤ ꯑꯥ ꯀꯩꯅꯣ ꯑꯪ ꯒꯥꯔꯤꯗꯣ ꯂꯥꯜꯂꯒ ꯑꯗꯨꯗ ꯊꯣꯛꯑꯣ ꯑꯗꯨꯒ ꯇꯧꯒꯦ ꯍꯥꯏꯌꯦ ꯃꯣꯏꯅ ꯃꯣꯏꯉꯣꯟꯗ ꯍꯪꯉꯣ ꯍꯥꯏꯕꯀꯣ ꯌꯨꯝ ꯑꯃꯗ ꯀꯩꯩ ꯀꯥꯏꯕ ꯂꯩꯇ꯭ꯔꯒ ꯍꯥꯎꯅꯦ ꯉꯁꯤꯗꯤ ꯂꯣꯏꯔꯦꯀꯣ ꯃꯣꯔꯤꯡ ꯇꯧꯕꯒꯤ
ꯑꯗꯨ ꯇꯧꯅꯤꯡꯉꯗꯤ ꯏꯀꯥꯏꯕ ꯍꯥꯏꯕꯁꯦ ꯈꯪꯗꯕꯅꯦꯍ
ꯈꯪꯗꯦ ꯑꯗꯨꯝ ꯆꯪꯉꯒꯥ ꯇꯧꯏ
ꯂꯣꯏꯔꯀꯥꯟꯗꯗꯤ ꯈꯔ ꯏꯀꯥꯏꯔꯝꯒꯅꯤ ꯃꯤ
ꯀꯣ
ꯑꯣ
ꯅꯨꯕꯤ ꯑꯃ ꯑꯗꯨꯒ ꯑꯥ ꯀꯩꯅꯣ ꯅꯨꯄꯤ ꯃꯧ ꯑꯃ ꯑꯣꯏꯔ ꯃꯧ ꯑꯃ ꯂꯩꯔꯝꯕ ꯃꯉꯣꯟꯗ ꯍꯔꯉꯒ ꯆꯪꯉꯀꯥꯟꯗ ꯍꯥꯅꯨꯕꯤꯗꯨ ꯂꯩꯔꯝꯕ
ꯎꯝ
ꯐꯩꯗꯤ ꯐꯩꯌꯦꯍꯦ ꯃꯣꯏꯗꯣ꯫ ꯏꯁꯤꯡ ꯏꯁꯤꯡ ꯂꯩ ꯇꯦ ꯏꯁꯤꯡ ꯈꯤꯇꯪ ꯂꯩꯌꯦ ꯈꯤꯖꯦ ꯑꯗꯨꯃꯥꯏꯅ ꯍꯥꯏꯔꯒ ꯑꯣ ꯁꯦꯟꯇꯦꯛꯁ ꯂꯩꯕꯅꯦ ꯑꯗꯨꯗꯒꯤ ꯀꯜꯂꯒ ꯂꯧꯑꯣ ꯍꯥꯏꯕꯀꯣ꯫
ꯎꯝ ꯑꯁ ꯑꯗꯨ ꯂꯩꯔꯝꯗꯔ ꯅꯪꯁꯦ ꯌꯨꯝ ꯐꯥꯎ ꯈꯥꯡꯕ ꯇꯥꯔꯦꯅꯦ ꯈꯥꯔꯛ ꯈꯥꯔꯛꯇꯤ ꯆꯤꯠꯇꯧ ꯃꯥꯂꯦꯍꯦ꯫
ꯑꯣ ꯋꯥꯗꯤ ꯋꯥꯏꯍꯦ ꯄꯨꯛ ꯅꯥꯕꯒꯤ꯫
ꯅꯨꯡꯗꯥꯡꯗ ꯀꯩꯅꯣ ꯑꯩꯒꯤ ꯄꯨꯨꯛꯗꯨꯨ ꯈꯔ ꯅꯨꯡꯉꯥꯏꯇꯦ ꯍꯥꯏꯔꯒ ꯂꯩꯗꯤ ꯂꯩꯕꯅꯦꯕ ꯑꯗꯨꯕꯨ
ꯎꯝ
ꯑꯩꯅ ꯆꯠꯇꯕꯒꯤ ꯑꯗꯨꯝ ꯃꯣꯔꯅꯤꯡꯗꯁꯨ ꯇꯧꯁꯨ ꯇꯧꯅꯤꯡꯗꯕ꯫ ꯍꯣꯔꯦꯟ ꯅꯣꯡ ꯆꯨꯨꯔꯣ ꯑꯗꯨꯗ ꯍꯧꯖꯤꯛꯁꯨ꯫
ꯍꯣꯔꯦꯟ ꯆꯨꯗꯦꯗ ꯌꯥꯝ ꯉꯥꯜꯂꯦ꯫ ꯅꯨꯡꯁꯥꯕꯨꯗꯤ ꯊꯣꯛꯇꯦ꯫
ꯏꯚꯅꯤꯡ ꯋꯥꯛ ꯆꯠꯀꯦꯔ ꯑꯗꯣ꯫
ꯈꯪꯗꯦ ꯆꯠꯄ ꯌꯥꯏ ꯍꯧꯖꯤꯛꯇꯤ ꯏꯆꯦꯍꯣꯏꯁꯨ ꯂꯩꯗꯕꯅꯤꯅ꯫ ꯄ ꯌꯥꯏ
ꯍꯥ
ꯃꯤ ꯀꯅꯥꯝ ꯂꯩꯇ꯭ꯔꯦ ꯃꯊꯛꯇ ꯃꯤ ꯑꯅꯤꯈꯛꯇ ꯉꯥꯏꯔꯦ꯫
ꯌꯨꯝꯗ ꯀꯔꯤ ꯏꯟꯁꯥꯡ ꯊꯣꯡꯕꯤꯕ꯭ꯔꯥ꯫
ꯃꯥꯏꯔꯦꯟ ꯃꯅꯥ ꯂꯥꯛꯑꯒ ꯆꯥꯛ ꯂꯥꯝꯃꯟꯕꯒꯤ ꯆ ꯏꯆꯦꯒꯤ ꯌꯨꯝꯗ ꯆꯥꯛ ꯆꯥꯕ ꯂꯥꯛꯑꯣ ꯍꯥꯏꯕꯒꯤ ꯂꯥꯛꯑꯅꯤ꯫
ꯍꯁ
ꯈꯨꯜꯁꯦ ꯅꯣꯡꯆꯨꯕꯒꯤ ꯅꯨꯡꯉꯥꯏ ꯇꯦꯍꯦ
ꯅꯣꯡꯆꯨꯗ꯭ꯔꯗꯤ ꯈꯔ ꯅꯨꯡꯉꯥꯏꯒꯗꯧꯕꯀꯣ꯫
ꯑꯁ ꯄꯨꯡ ꯀꯌꯥ ꯄꯨꯡ ꯀꯌꯥꯗ ꯍꯧꯒꯠꯀꯦ ꯉꯁꯤ꯫ ꯄꯦ
ꯎꯝ ꯄꯨꯡ ꯃꯔꯤꯗ ꯑꯣꯏꯔꯝꯃꯅꯤ꯫ ꯑꯗꯨ ꯑꯩ ꯀꯩꯅꯣ ꯆꯥꯛ ꯆꯥꯕ ꯂꯣꯏꯔꯒ ꯑꯃꯨꯛ ꯇꯧꯔꯒꯦꯀꯣ ꯊꯝꯃꯦ ꯍꯧꯖꯤꯛ꯫
ꯍꯣꯏ ꯍꯣꯏ ꯍꯣꯏ꯫ ꯐꯔꯦ-ꯐꯔꯦ꯫